ꯍꯜꯂꯣ ꯍꯜꯂ‌ꯣ
ꯀꯩꯅꯣ ꯌꯥꯝ ꯂꯥꯡꯉꯤꯗ ꯀꯔꯤꯅꯣ ꯈꯔ ꯂꯩꯊꯧ
ꯆꯞꯇꯤ ꯆꯞꯄꯦ ꯅꯪ ꯉꯥꯡꯉꯤꯗ‌ꯣ
ꯍꯥ
ꯌꯥꯝ ꯂꯥꯡꯉꯦ ꯈꯔ ꯂꯩꯊꯧꯃꯤ
ꯑꯁ ꯑꯩꯈꯣꯏꯅꯥꯎ ꯑꯩꯈꯣꯏꯅꯥꯎ ꯀꯩꯅꯣ ꯇꯧꯔꯤ ꯀꯩꯕꯥ ꯍꯤꯒꯠꯂꯥꯡ ꯊꯥꯏꯅꯒꯤ ꯑꯉꯥꯡꯒꯤ ꯁꯤꯃꯥꯗꯣ ꯌꯦꯡꯉꯤ ꯃꯥ ꯇꯥ ꯇꯥꯔꯤꯕꯣ
ꯇꯥꯏꯌꯦꯃꯤ ꯈꯤꯇꯪ ꯂꯩꯊꯧ ꯍꯥꯏꯕ ꯑꯗꯣ
ꯅꯥꯎ ꯈꯔ ꯂꯩꯊꯒꯦꯀꯣ ꯇꯧꯏꯁ‌ꯦ ꯌ‌‌ꯦꯡ ꯆꯥꯛ ꯆꯥꯔꯕ‌ꯣ ꯅꯪ
ꯆꯥꯔꯦ
ꯀꯩꯖꯥꯡ
ꯆꯥꯛ ꯏꯟꯖꯥꯡꯁꯦ ꯏꯔꯣꯝꯕ ꯆꯥꯔꯦ
ꯑꯩ ꯑꯃꯇꯪ
ꯎꯝ ꯑꯉꯥꯡꯗꯣ ꯑꯝꯇ ꯂꯥꯡꯍꯟꯒꯅꯨꯁꯦ
ꯅꯥꯎ ꯂꯥꯡꯒꯅꯣ ꯇꯨꯃꯤꯟ ꯏꯌꯨ ꯕꯣꯔꯥ ꯇꯞꯇꯥ ꯆꯥꯁꯜꯂꯒꯁꯨ ꯆꯥꯛ ꯆꯥ ꯌꯥꯕ꯭ꯔꯥ
ꯆꯥꯔꯅꯤ ꯈꯔ ꯑꯗꯨꯝ ꯆꯥꯥꯁꯜꯂꯤꯅꯤ
ꯑꯩꯁꯨ ꯆꯥꯔꯦ ꯑꯗꯨꯕꯨꯗꯤ ꯑꯩ ꯆꯥꯛ ꯇ‌ꯣꯛꯇ ꯉꯥꯏꯔꯤ
ꯅꯪꯅ ꯀꯔꯤ ꯆꯥꯔꯤꯕ
ꯆꯥꯛ ꯆꯥꯔꯦ ꯁꯧꯒ꯭ꯔꯤꯒ ꯀꯥꯡꯍꯧꯒ ꯆꯥꯔꯦ ꯎꯝ ꯍꯥꯎꯋ‌‌ꯦ
ꯀꯅꯥꯅ ꯊꯣꯡꯉꯤꯕ
ꯑ ꯑꯈ‌ꯣꯏꯃꯥꯅ ꯊꯔ‌ꯣ ꯃꯁꯛ
ꯅꯪ ꯅꯪꯅ ꯊꯣꯡꯕꯗꯤ ꯀꯩꯗꯧꯕ
ꯇꯜꯂꯦꯅ
ꯅꯪꯅ ꯊꯣꯡꯕ ꯇꯜꯂꯤꯗꯤ ꯀꯩꯒꯤ ꯅꯪꯅ ꯊꯣꯡꯕ ꯍꯩꯇꯕ‍꯭ꯔ‌ꯣ
ꯍꯩ
ꯁꯧꯒ꯭ꯔꯤꯁꯦ ꯀꯃꯥꯏꯅ ꯊꯣꯡꯒꯦ
ꯂꯥꯡꯒꯅ‌ꯣ ꯎꯌꯥꯟ ꯎꯌꯥꯟꯗ ꯎꯌꯥꯟ ꯊꯥꯡꯒꯠꯂꯅꯤ ꯒ꯭ꯌꯥꯁ ꯊꯥꯒꯠꯂꯅꯤ ꯃꯍꯤ ꯍꯥꯞꯆꯜꯂꯅꯤ ꯉꯔꯤ ꯃꯣꯔ‌ꯣꯛ ꯍꯥꯞꯆꯜꯂꯅꯤ ꯃꯔꯣꯏ ꯃꯔꯥꯡ ꯁꯧꯍꯜꯂꯅꯤ ꯁꯧꯍꯜꯂꯅꯤ ꯑꯗꯨꯗꯨꯒ ꯁꯧꯒꯔꯤ ꯍꯥꯞꯄꯅꯤ ꯊꯥꯡꯊꯔ‌ꯦ ꯂꯣꯏꯔꯦ ꯆꯥꯔꯖ ꯍꯌꯦꯡ ꯐꯨꯝꯕꯣꯜ ꯀꯅꯥ ꯀꯅꯥ ꯂꯩꯒꯦ ꯉꯁꯤ
ꯀ꯭ꯋꯥꯇꯔ ꯐꯥꯏꯅ‌ꯦꯜ ꯗꯦꯠ ꯇ‌ꯦꯟꯗꯒꯤ ꯍꯧꯔꯅꯤ
ꯉꯁꯤ ꯀꯩꯝꯇ ꯂꯩꯇ꯭ꯔꯦ
ꯉꯁꯤ ꯀꯦꯝ ꯂꯩꯇ꯭ꯔ‌ꯦ
ꯑꯗꯨꯗꯤ ꯍꯌꯦꯡ ꯍꯪꯆꯤꯠꯇꯒꯤ ꯇꯧꯗꯨꯏꯕ ꯍꯌꯦꯡꯗ‌ꯣ ꯂꯦꯞꯄꯒ
ꯎꯝ ꯍꯪꯆꯤꯠꯇꯩ ꯍꯪꯆꯤꯠ ꯍꯪꯆꯤꯠ ꯗꯦꯠ ꯀꯌꯥ ꯍꯪꯆꯤꯠꯇꯩ ꯇꯧꯗꯣꯏꯕ
ꯗ‌ꯦꯠ ꯇꯦꯟꯅꯦ ꯍꯪꯆꯤꯠ ꯂꯣꯏꯗꯣꯏꯅꯦ ꯈ‌ꯣꯏ ꯄꯩꯈꯥ
ꯎꯝ ꯑꯩꯅ ꯉꯔꯥꯡ ꯆꯠꯕ ꯄꯥꯎꯈꯣꯡꯗꯣ ꯅꯪ ꯐꯣꯡꯕ ꯉꯝꯗꯣꯏꯅꯤꯀꯣ
ꯎꯝ ꯑꯗꯨ ꯑꯩꯃꯨꯛ ꯆꯂꯛꯦꯅꯦ
ꯑꯗꯣ ꯑꯗꯨ ꯀ ꯑꯗꯨ ꯀꯩꯅꯣ ꯃꯤꯗꯨꯣ ꯀꯃꯥꯏꯅ ꯁꯤꯔꯤꯅꯣ ꯈꯪꯕ꯭ꯔꯥ
ꯈꯪꯗꯦ
ꯉꯁꯥꯏ ꯑꯦꯔꯣꯄ꯭ꯂꯦꯟ ꯄꯥꯏꯕ ꯇꯥꯍꯧꯕ ꯆꯦꯛꯇꯨꯅ
ꯑꯔꯣꯄ꯭ꯂꯦꯟ ꯄꯥꯏꯕꯗ
ꯆꯦꯛ ꯑꯃ ꯇꯥꯍꯧꯗ꯭ꯔꯣ
ꯑ ꯑꯣ ꯑꯩꯃꯛ ꯆꯂꯀꯦꯅꯦ
ꯎꯝ
ꯃꯩ ꯃꯩꯗꯤ ꯃꯩ ꯈꯪꯕ꯭ꯔꯥ
ꯎꯝ
ꯑꯗꯨꯒ ꯃꯨꯊꯠꯄ ꯌꯥꯗꯕ ꯃꯩ ꯀꯩ ꯏꯁꯤꯡꯅ ꯃꯨꯊꯠꯄ ꯌꯥꯗꯕ ꯑ ꯎꯝ ꯅꯠꯇꯦ ꯑꯁꯥꯎꯕ ꯑꯁꯥꯎꯕ ꯑꯁꯥꯎꯕ
ꯑꯥ
ꯑꯗꯩ ꯑꯃꯨꯛ ꯑꯃꯨꯛ ꯍꯥꯏꯔꯛꯀꯦꯅꯦ ꯀꯛꯑꯒꯅꯅꯦ ꯀꯛꯑꯒꯅꯅꯦ ꯈꯪꯕ꯭ꯔ
ꯎꯝ
ꯁꯤꯗꯕ ꯀꯛꯇ꯭ꯔꯒꯅꯅꯦ ꯁꯤꯕ ꯀꯩꯅꯣ
ꯀꯛꯑꯒ ꯁꯤꯗꯕ ꯀꯛꯇ꯭ꯔꯒ ꯁꯤꯗꯕ
ꯀꯗꯤꯅꯦ ꯁꯤꯔꯣꯏꯗꯤꯅꯦꯕ ꯍꯣꯠꯁꯦ ꯈꯪꯕ꯭ꯔꯥ ꯑꯗꯨꯒ ꯀ ꯀꯛꯛꯇ꯭ꯔꯕ ꯁꯤꯗꯨꯅꯦꯕ ꯀꯩꯅꯣꯕ ꯁꯤꯗꯤ ꯂꯥꯏ ꯅꯪꯅ ꯈꯪꯣꯝꯁ
ꯑꯗꯨꯗꯤ ꯀꯔꯤꯅꯣ ꯀꯛꯑꯒ ꯍꯤꯡꯕ ꯀꯥꯜꯒꯍꯤꯕ ꯀꯛꯑꯒ ꯍꯤꯡꯕꯗꯤ ꯀꯔꯤ ꯑꯣꯏꯕ ꯌꯥꯏ ꯈꯪꯗꯦꯅꯦ ꯀꯩ ꯑꯣꯏꯗꯣꯏꯅꯣ
ꯈꯣꯏꯔꯤꯗꯣ ꯈꯣꯏꯔꯤꯗꯣ ꯑꯉꯥꯡꯒꯤ ꯈꯣꯏꯗ
ꯑꯣ ꯏꯁ
ꯌꯥꯔꯤꯅꯦ ꯉꯁꯥꯏ ꯑꯩꯗꯤꯅꯦ ꯉꯁꯥꯏ ꯏꯕꯥꯁꯦ ꯄꯥꯎꯈꯣꯡ ꯍꯥꯏꯅꯔꯒ ꯆꯠꯇ꯭ꯔꯥꯀꯣ ꯄꯥꯈꯣꯡꯁꯦ ꯍꯪꯉꯛꯑꯦꯕꯀꯣ ꯈꯪꯕ꯭ꯔꯥ ꯑꯩꯅ ꯈꯪꯖꯕꯗ ꯕ꯭ꯂꯔ ꯆꯠꯈ꯭ꯔꯔꯤ ꯅꯉꯣ ꯄꯥꯎꯈꯣꯡ ꯍꯥꯏꯁꯦ ꯀꯩꯅꯣ ꯍꯥꯏꯁꯦ ꯑꯩ ꯑꯩꯒꯤ ꯑꯣꯏꯕ ꯗꯦꯐꯤꯅꯤꯁꯟ ꯑꯃ ꯁꯥꯒꯠꯂꯛ ꯏꯔꯝꯕꯅꯦ ꯋꯥꯍꯪ ꯍꯪꯅꯕꯗ ꯅꯪ ꯑꯣꯖꯥ ꯍꯥꯏꯈꯤꯕꯗꯣ ꯋꯥꯍꯪ ꯍꯪꯅꯕꯗ ꯑꯟꯁꯔ ꯌꯥꯎꯕ ꯍꯤꯟ ꯄꯤꯕ ꯀꯥꯏꯅ ꯏꯪꯂꯤꯁꯇ ꯏꯁꯟꯂꯝꯗ ꯍꯤꯟ ꯃꯅꯥꯥꯡꯒꯗꯣ ꯑꯩ ꯥꯏ ꯑꯦꯟ ꯀꯤꯅ ꯐꯪꯖꯗꯣꯏꯅꯦ
ꯑ ꯍꯥꯏꯕ ꯑꯥꯏꯁꯔꯗꯨꯔꯣ ꯅꯪ ꯉꯥꯏꯔꯝꯃꯤꯁꯦ
ꯍꯣꯏ ꯑꯩ ꯐꯖꯗꯅꯤꯀ ꯀꯣꯛꯂꯣꯏꯨꯔꯁꯦ
ꯑꯗꯣ ꯑꯃ ꯆꯟꯒꯦꯅꯦ
ꯆꯂꯣ ꯆꯂ
ꯑꯩ ꯉꯍꯥꯟ ꯆꯪꯈ꯭ꯔꯕ ꯃꯥ ꯀꯩꯅꯣꯗꯣ ꯆꯥꯎꯕ ꯇꯣꯡꯕ ꯇꯧꯕꯗꯣ
ꯆꯥꯎꯕ ꯇꯣꯝꯕ
ꯆꯥꯎꯕ ꯇꯣꯡꯕ ꯇꯧꯕꯩꯗ ꯆꯟꯈ꯭ꯔꯕ
ꯈꯪꯗꯦ
ꯆꯟꯗ꯭ꯔꯤꯒ ꯆꯥꯟꯗ꯭ꯔꯤꯒꯣ
ꯆꯟꯗ꯭ꯔꯃꯥꯒ
ꯇꯣꯝꯕꯁꯦ ꯇꯝꯕꯁꯦ ꯆꯥꯎꯕꯒꯤ ꯃꯆꯥꯒꯤ ꯃꯄꯥꯅꯦꯕ ꯀꯣ
ꯑ ꯗꯨꯁꯟꯒ꯭ꯔꯦ ꯗꯨꯁꯟꯒ꯭ꯔꯦ
ꯑꯣ ꯑꯗꯨ ꯆꯥꯟꯗ꯭ꯔꯤꯗꯥꯏ ꯅꯪꯕꯣ
ꯇꯣꯝꯕ ꯍꯥꯏꯞ ꯇꯣꯝꯕꯁꯦ ꯆꯥꯎꯕꯩ ꯃꯆꯥꯅꯦ ꯅꯤꯡꯁꯤꯡ ꯉꯛꯏꯅꯤ
ꯑꯥ ꯇꯣꯝꯕ ꯅꯨꯡꯁꯤꯅꯩꯌꯦꯕꯀꯣ
ꯎꯝ
ꯑꯗꯩ ꯗꯨꯗꯥ ꯇꯣꯝꯕꯁꯦ ꯆꯥꯎꯕꯤꯁꯦ ꯈꯔ ꯏꯁꯇ꯭ꯔꯤꯛ ꯑꯣꯏꯕ ꯐꯦꯃꯤꯂꯤꯗ ꯄꯣꯛꯄ ꯍꯥꯏꯇꯥꯔꯦ
ꯑꯝ
ꯑꯗꯨ ꯇꯣꯝꯕꯤꯁꯤꯅ ꯆꯥꯎꯕꯤꯁꯤꯅ ꯍꯥꯏꯌꯦꯕ ꯅꯪꯅ ꯑꯩ ꯎꯅꯔ ꯂꯥꯛꯄꯗ ꯑꯩꯈꯣꯏꯒꯤ ꯃꯃꯥꯡ ꯄꯨꯜꯂꯞꯁꯦ ꯁꯤꯗ ꯌꯦꯡꯉꯨ ꯁꯤꯗ ꯌꯦꯡꯕ ꯀꯥꯟꯁꯤꯗ ꯀꯔꯤꯒꯨꯝꯕ ꯕꯂꯞꯁꯦ ꯉꯥꯜꯂꯝꯃꯕ ꯑꯗꯨꯗꯤ ꯑꯩꯁꯦ ꯂꯩꯔꯤꯅꯤ ꯈꯜꯂꯣ ꯑꯗꯨ ꯒ꯭ꯂꯞꯁꯦ ꯀꯩꯒꯨꯝꯕ ꯃꯨꯠꯂꯝꯃꯕ ꯑꯩꯁꯦ ꯂꯩꯇ꯭ꯔꯤꯅꯤ ꯈꯜꯂꯣ ꯌꯨꯝꯗ ꯑꯩ ꯂꯩꯇꯦꯅ ꯈꯜꯂꯣ ꯁꯤꯅꯦꯕ ꯍꯥꯏꯔꯤꯁꯦ ꯑꯗꯒꯤꯗꯤ ꯍꯧꯖꯤꯛꯀꯤ ꯑꯥ ꯇꯣꯡꯕꯁꯤꯅ ꯃꯌꯨꯝꯗꯩ ꯊꯣꯛꯂꯛꯑꯦꯗꯅꯀꯣ ꯃꯌꯨꯝꯗꯩ ꯁꯨꯝ ꯊꯣꯛꯂꯛꯑꯦ ꯑꯗꯨꯗꯨꯒ ꯃꯣꯏꯒꯤ ꯍꯧꯖꯤꯛꯀꯤ ꯆꯥꯎꯕꯤ ꯍꯣꯏ ꯌꯨꯝꯁꯦ ꯌꯧꯔꯦꯕꯀꯣ ꯆꯥꯎꯕꯤ ꯍꯣꯏ ꯌꯨꯝꯁꯦ ꯌꯧꯔꯒ ꯃꯥꯅ ꯆꯥꯎꯕꯤ ꯍꯣꯏ ꯕ꯭ꯔꯛꯇꯨ ꯗꯥꯛ ꯂꯧ ꯌꯦꯡꯕꯒ ꯇꯨꯝꯕꯤ ꯍꯣꯏ ꯆꯥꯎꯕꯤ ꯕ꯭ꯂꯞꯁꯦ ꯇꯥꯛꯂꯥꯎ ꯌꯦꯡꯕ ꯀꯥꯟꯁꯤꯗ ꯃꯥꯣꯏꯅ ꯀꯔꯤ ꯎꯒꯦ ꯃꯣꯏ ꯕ꯭ꯂꯞꯁꯦ ꯑꯃꯨ ꯃꯨꯠ ꯑꯃꯨ ꯃꯥꯝ ꯇꯧꯔꯝꯕꯅꯦꯕ
ꯎꯝ
ꯑꯗꯨꯗꯤ ꯆꯥꯎꯕꯤꯁꯦ ꯂꯩꯔꯤꯔ ꯂꯩꯇ꯭ꯔꯦ ꯁ ꯃꯣꯏꯁꯦ ꯑꯝꯇ ꯍꯥꯏꯌꯨꯅꯦ
ꯑꯃꯨꯛ ꯃꯨꯠ ꯑꯃꯨꯛ ꯃꯝ
ꯎꯝ
ꯑꯗꯤ ꯑꯃꯨꯛ ꯂꯥꯛꯑꯦ ꯑꯃꯨꯛ ꯆꯠꯈ꯭ꯔ ꯑꯃꯨꯛ ꯂꯥꯛꯑꯦ ꯑꯃꯛ ꯂꯩꯇꯦ ꯇꯥꯏꯕ
ꯑꯥ ꯋꯥꯈꯜꯂꯨꯗ ꯐꯖꯗ
ꯑꯗꯨꯕꯨꯔꯣ ꯆꯥꯎꯕꯤꯗꯨꯅꯅꯦ ꯈꯪꯕ꯭ꯔꯥ ꯑꯃꯨꯛ ꯊꯣꯛꯂꯛꯏꯗꯨꯅꯅꯦ ꯊꯣꯛꯂꯛꯄꯗ ꯕꯥꯂꯞ ꯉꯥꯜꯂꯦ ꯍꯥꯏꯗꯥꯏꯅꯦ ꯑꯗꯨꯗꯅꯦ ꯇꯣꯡꯕ ꯍꯥꯏꯕ꯭ꯔꯥ ꯑꯗꯨꯗꯣ ꯂꯥꯛꯄꯅ ꯌꯦꯡꯕ ꯆꯪꯒꯤꯕꯥ
ꯕ꯭ꯂꯨꯞꯇꯣ ꯕ꯭ꯂꯨꯞꯇꯣ ꯕ꯭ꯂꯨꯞꯇꯣ ꯀꯃꯥꯏ ꯇꯧꯋꯦꯕ
ꯎꯝ
ꯕ꯭ꯂꯛꯇꯣ ꯀꯃꯥꯏ ꯇꯧꯋꯦꯕ
ꯀꯃꯥꯏ ꯇꯧ ꯍꯥꯏꯁꯤꯗꯤ ꯕꯂꯨꯞ ꯇꯣ
ꯕ꯭ꯂꯨꯞ ꯀꯤ ꯈꯣꯡꯒꯥꯡꯗꯣ ꯀꯃꯥꯏ ꯉꯥꯜꯂꯦꯕ ꯑꯝꯇ ꯍꯥꯏꯔꯛꯎꯅꯦ
ꯄꯤꯄꯥ ꯄꯤꯄꯥꯁꯨ ꯁ ꯉꯥꯜꯂꯦ ꯍꯥꯏꯗꯥꯏꯅꯦ ꯑꯃꯨꯛ ꯉꯍꯥꯟ ꯑꯃꯨꯛ ꯃꯝ ꯇꯧꯋꯦꯗꯥꯏ
ꯑꯩꯅ ꯍꯥꯏꯈꯤꯕ ꯂꯣꯟꯗꯨꯃꯛ ꯍꯥꯏꯔꯛꯑꯣꯕ
ꯑꯃꯨꯛ ꯃꯝ ꯑꯃꯨꯛ ꯉꯥꯟ ꯇꯧꯋꯦ
ꯑꯣ ꯑꯗꯨꯗꯤ ꯃꯣꯏꯒꯤ ꯑꯗꯨꯅꯦꯕ ꯃꯣꯏꯒꯤ ꯕ꯭ꯂꯞꯁꯦ
ꯎꯝ
ꯃꯣꯏꯒꯤꯕꯞꯁꯦ ꯕꯦꯔꯥ ꯂꯩꯕ꯭ꯔꯥ ꯕꯦꯔꯥ ꯂꯩꯕ꯭ꯔꯥ ꯂꯩꯇꯕ꯭ꯔꯥ ꯈꯪꯗꯦ
ꯎꯝ
ꯃꯣꯏ ꯕꯂꯞꯁꯦ ꯌꯥꯎꯋꯦꯕ ꯁꯤꯅꯦꯕ ꯂꯨꯔꯤꯁꯦ
ꯎꯝ ꯎꯝ
ꯑꯗꯣ ꯑꯩ ꯑꯝꯇꯀ ꯍꯥꯏꯔꯛꯎꯅꯦ ꯑꯩꯅꯁ ꯍꯨꯖꯤꯛ ꯍꯥꯏꯈꯤꯕꯗꯨ
ꯄꯨꯂꯞꯛꯇꯣ ꯑꯃꯨꯛ ꯃꯨꯠ ꯑꯃꯨꯛ ꯃꯥꯝ ꯑꯃꯨꯛ ꯉꯟ ꯑꯃꯨꯛ ꯇꯧꯑꯌꯦ
ꯑꯃꯨ ꯃꯨꯠ ꯑꯃꯨꯃ ꯃꯝ ꯇꯧꯋꯦꯕ ꯅꯠꯇ꯭ꯔꯥ
ꯑꯃꯨꯛ ꯃꯍꯨꯠ ꯑꯃꯨꯛ ꯉꯥꯟ
ꯁꯤꯅꯤꯗꯤ ꯀꯃꯥꯏꯅ ꯇꯧꯅꯤ
ꯀꯩꯅꯣ ꯑꯩ ꯈꯪꯉꯤꯁꯤ ꯀꯩꯅꯣ ꯑꯩ ꯈꯪꯗꯤꯌꯦ ꯑꯃꯨꯛ ꯃꯨꯠ ꯑꯃꯨꯛ ꯃꯝ ꯃꯃꯥꯏꯗꯗꯤ ꯑꯅꯤꯃꯛꯇ ꯃꯨꯠꯇ꯭ꯔꯣ
ꯆꯥꯎꯕꯤ ꯌꯩ ꯊꯣꯡꯒꯥꯟꯁꯦ ꯍꯦꯛ ꯌꯧꯔꯛꯄꯒꯅꯦ
ꯎꯝ
ꯍꯧꯖꯤꯛꯀꯤ ꯇꯣꯝꯕꯤ ꯇꯣꯝꯕꯁꯤꯅ ꯐꯥꯅ ꯌꯦꯡꯕ ꯀꯥꯟꯗ ꯃꯣꯏꯒꯤ ꯏꯃꯨꯡꯒꯤ ꯕ꯭ꯂꯞꯁꯦ ꯑꯃꯨꯛ ꯃꯨꯠ ꯑꯃꯨꯛ ꯃꯝ ꯇꯧꯔꯝꯕꯅꯦꯕ
ꯑꯃꯨꯛ ꯃꯨꯠ ꯑꯃꯨꯛ ꯃꯝꯗꯨꯗꯤ ꯁꯣꯏꯗ꯭ꯔꯣꯗꯨꯗꯤ ꯂꯣꯏ ꯃꯨꯠ ꯂꯩꯌꯦ
ꯑꯗꯨꯅꯦꯅ ꯑꯗꯨꯅꯦ ꯑꯩꯅ ꯍꯥꯏꯔꯤꯁꯦ ꯅꯪꯅ ꯉꯁꯥꯏꯗꯒꯤ ꯉꯁꯥꯏꯗꯒꯤ ꯑꯍꯥꯟꯕꯗ ꯅꯁꯥꯅ ꯍꯥꯏꯖꯈ꯭ꯔꯕ ꯑꯃꯨꯛ ꯃꯨꯠ ꯑꯃꯨꯛ ꯃꯝ ꯑꯅ ꯅꯁꯥꯅ ꯍꯥꯏꯖꯈ꯭ꯔꯕ
ꯑꯦ ꯑꯗꯨꯗꯤ ꯑꯗꯨꯗꯤ ꯄꯥꯎꯈꯨꯝ ꯅꯠꯇꯦꯌꯦ ꯅꯪ ꯆꯜꯂꯤꯗꯨꯗꯤ
ꯄꯥꯎ ꯈꯣꯡꯗꯤ ꯑꯃꯨꯛ ꯃꯨꯠ ꯑꯃꯨꯃꯝ ꯍꯥꯏꯗꯤ ꯃꯤ ꯉꯥꯎꯍꯜꯂꯤꯅꯦ ꯃꯝ ꯃꯤ ꯉꯥꯛꯇꯅꯦ ꯑꯗꯨꯗꯤ ꯇꯣꯝꯕꯤꯗꯣ ꯆꯥꯎꯕꯤ ꯂꯩꯇꯦ ꯍꯥꯏꯔ ꯂꯣꯏꯔꯦ
ꯑꯦꯁ ꯍꯥꯏ ꯍꯩꯔꯦꯍꯦ
ꯑꯩꯕꯅꯤ ꯑꯩꯈꯣꯏꯗꯤ ꯅꯪ ꯍꯦꯠꯐꯣꯟ ꯄꯥꯝꯕ꯭ꯔꯣ
ꯄꯥꯝꯃꯦ
ꯑꯆꯧꯕꯗꯣ ꯂꯧꯖꯔꯒꯦꯔꯥ
ꯅꯪ ꯀꯛꯈ꯭ꯔꯕꯣ ꯅꯪꯒꯤ ꯀꯛꯈ꯭ꯔꯕꯣ
ꯀꯛꯇꯦ
ꯑꯩ ꯏꯁꯩ ꯀꯥꯕꯒꯤ ꯄꯥꯝꯃꯦ ꯍꯥꯏꯕ ꯅꯣꯠ ꯀꯩ ꯁꯤꯟꯕꯒꯤ ꯏꯁꯩꯇꯥꯔ ꯅꯣꯠ ꯁꯤꯟꯕꯒꯤ ꯄꯥꯝꯃꯦꯕ ꯑꯩ ꯏꯔꯄꯨꯁꯇꯨꯗꯤ ꯌꯦꯡꯉꯨꯅꯦ ꯑ ꯂꯨꯄꯥ ꯌꯥꯡꯈꯩ ꯌꯥꯡꯈꯩ ꯄꯤꯕꯗꯣ ꯑꯃꯨꯛ ꯂꯩꯔꯅꯤ ꯑꯃꯨꯛ ꯀꯩꯅꯣ ꯇꯧꯔꯗꯤ ꯍꯞꯇꯥꯥꯡ ꯑꯃꯨꯛꯁꯤꯟꯅ ꯑꯃꯨꯛ ꯌꯥꯔꯛꯑꯔꯣꯏ ꯇꯥꯡꯕ ꯂꯩꯕꯗꯨꯁꯨ ꯄꯩꯁꯥꯗꯣ ꯑꯝ ꯂꯩꯇꯔꯦꯕ ꯑꯩꯁꯦ
ꯍꯌꯦꯡ ꯍꯌꯦꯡ ꯑꯃ ꯂꯩꯔꯑꯁꯤ
ꯄꯩꯁꯥ ꯌꯥꯝ ꯄꯥꯏꯕꯅꯤꯅ ꯅꯪꯗꯤ
ꯍꯪꯆꯤꯠ ꯍꯪꯆꯤꯠ ꯑꯃ ꯂꯩꯌꯦ ꯌꯥꯏ
ꯄꯩꯁꯥ ꯄꯥꯏꯕ꯭ꯔꯥꯕ ꯅꯪ ꯑꯦ ꯃꯣꯏ ꯄꯩꯁꯥ ꯀꯃꯥꯏꯅ ꯇꯧꯔꯒꯦ ꯃꯔꯨꯞ ꯂꯤꯁꯤꯡ ꯑꯍꯨꯝ
ꯅꯠꯇ꯭ꯔꯒꯅ ꯅꯠꯇ꯭ꯔꯒꯅ ꯅꯪ ꯃꯇꯝ ꯈꯔ ꯁꯤꯖꯤꯟꯅꯧ ꯑꯩ ꯌꯦ ꯄꯤꯔꯛꯒꯦ ꯑꯩ ꯁꯤꯖꯤꯟꯅꯗꯦ ꯍꯧꯖꯤꯛ ꯅꯪ ꯅꯪꯒꯤ ꯐꯣꯟ ꯃꯈꯥꯒꯤ ꯊꯤꯟꯕꯝꯗꯣ ꯇꯥꯏꯞ ꯁꯤ ꯑꯣꯏꯕ꯭ꯔꯣ ꯅꯠꯇ꯭ꯔꯒꯅ ꯍꯦꯠꯐꯣꯟ ꯊꯤꯟꯃꯟꯗꯣ ꯀꯩꯅꯣ ꯑꯣꯏꯕ꯭ꯔꯣ ꯑ ꯃꯇꯨꯝ ꯇꯥꯕ꯭ꯔꯣ
ꯃꯇꯨꯝ ꯃꯇꯨꯝ ꯇꯥꯕ ꯃꯥꯜꯂꯦ
ꯌꯦꯡꯉꯨꯅꯦ
ꯍꯦ ꯐꯣꯟ ꯊꯤꯟꯐꯝꯁꯦ ꯃꯇꯨꯝ ꯇꯥꯏꯑꯦ
ꯑꯣ ꯑꯗꯨꯗꯤ ꯅꯉꯣꯟꯗ ꯆꯞ ꯆꯥꯔꯦ ꯑꯩꯉꯣꯟꯗꯗꯤ ꯃꯄꯥꯛ ꯑꯣꯏꯕꯅꯤꯅ ꯑꯦꯗꯥꯞꯇꯔ ꯑꯃ ꯇꯧꯔ ꯇꯧꯔ ꯊꯤꯜꯂꯛꯏꯕ
ꯑꯥ
ꯑꯩ ꯑꯦꯗꯥꯞꯇꯔꯗ ꯂꯩꯗ꯭ꯔꯤꯕꯐꯥꯎ ꯅꯣꯏ ꯁꯤꯖꯤꯟꯅꯔꯣ
ꯎꯝ ꯄꯦꯄꯔ ꯄꯩꯁꯥ ꯀꯃꯥꯏꯅ ꯇꯧꯔꯒꯦ ꯄꯤꯈ꯭ꯔꯕꯕ
ꯄꯤꯗꯦ ꯑꯩꯅ ꯀꯦꯁ ꯑꯣꯏꯅ ꯂꯩ ꯍꯥꯏꯈꯤꯕꯅꯤ
ꯀꯀꯥꯏꯗꯒꯤ ꯀꯀꯥꯏꯗ ꯂꯩꯅꯣ ꯃꯐꯝ
ꯃꯐꯝꯁꯦ ꯃꯥꯁꯦ ꯀꯦꯁꯇ ꯂꯩꯌꯦꯅ ꯍꯥꯏꯗꯤ ꯃꯣꯏ ꯋꯥꯡꯉ ꯀꯩꯅꯣꯗ ꯋꯥꯕ ꯒꯥꯏꯗꯅꯤꯗ
ꯑꯗꯨꯗꯤ ꯀꯔꯤ ꯍꯥꯏꯔꯛꯑꯦ
ꯑꯗꯨꯗꯤ ꯑꯩꯅ ꯃꯉꯣꯟꯗ ꯉꯥꯁꯤ ꯏꯌꯥꯔꯄꯣꯔꯠꯇ ꯌꯧꯔꯛꯄꯅꯦ ꯑꯩꯅ ꯅꯪ ꯂꯥꯛꯄꯗ ꯍꯥꯏꯔꯛꯑꯣ ꯍꯥꯏꯕꯅꯤ ꯃꯥ ꯇꯥꯛ ꯈꯪꯍꯧꯗ꯭ꯔ ꯃꯥꯜꯂꯦ ꯌꯨꯝꯖꯔꯛꯀꯥꯟ ꯍꯥꯏ ꯄꯩꯁꯥꯗ ꯀꯩꯁꯨ ꯆꯤꯟꯗꯕꯅꯤꯗ ꯃꯣꯏꯒꯤ ꯃꯣꯏꯅ ꯀꯩꯅꯣ ꯇꯧꯔꯤꯅꯤ ꯄꯩꯁꯥ ꯆꯤꯟꯕꯇꯦꯕ ꯑꯗꯨꯗꯩꯗꯨꯗ ꯑ ꯁꯨꯝ ꯍꯥꯏꯔꯤꯅꯦꯕ
ꯀꯩꯅꯣ ꯍꯥꯏꯁꯤꯕꯣ
ꯄꯩꯁꯥ ꯆꯟꯗꯕꯅꯦ ꯃꯥꯏ ꯁꯨꯝ ꯁꯤꯖꯤꯟꯅꯅꯕ ꯇꯣꯉꯥꯟꯅ ꯍꯥꯏ ꯍꯥꯏꯔꯤ ꯑꯣꯏꯔꯝꯒꯅꯤ꯫
ꯎꯝ ꯑꯣ ꯅꯪꯅ ꯇꯧꯒ꯭ꯔꯦꯕ ꯑꯗꯨꯗꯤ ꯅꯪꯅ ꯁꯤꯟꯒ꯭ꯔꯦ ꯐꯅꯕ
ꯑꯩ ꯄꯤꯒꯤꯗ꯭ꯔꯤ ꯀꯦꯁꯇ ꯂꯩ ꯍꯥꯏꯕ
ꯎꯝ ꯑꯩꯁꯨ ꯉꯁꯥꯏ ꯀꯩꯅꯣ ꯇꯧꯕꯅꯦꯕ ꯎꯝ ꯃꯔꯨꯞ ꯄꯩꯁꯥ ꯑꯍꯣꯔꯅꯦ
ꯎꯝ
ꯑꯍꯣꯔꯅꯦ ꯀꯕꯤꯇꯥꯅꯦ
ꯎꯝ
ꯄꯤꯔꯛ ꯑꯦꯕ
ꯎꯝ
ꯑꯗꯨꯗꯣ ꯑꯗꯒꯤ ꯁꯨꯁꯤꯇ꯭ꯔꯥꯒꯤ ꯂꯨꯄꯥ ꯆꯥꯝꯃꯉꯥ ꯑꯃꯒ ꯐꯥꯅ ꯄꯤꯔꯛꯑꯦꯕ
ꯎꯝ
ꯑꯗꯨꯗꯨꯒ ꯑꯩ ꯍꯥꯟꯅꯒꯤ ꯄꯩꯁꯥ ꯂꯩꯕꯗꯨꯒ ꯉꯁꯥꯏ ꯎꯝ ꯀꯩꯅꯣ ꯍꯥꯄꯛꯄꯅꯦꯕ ꯂꯨꯄꯥ ꯂꯤꯁꯤꯡ ꯑꯅꯤꯒ ꯆꯅꯤ ꯏꯃꯥꯟꯅꯕꯤꯗ ꯄꯤꯔꯒ ꯆꯤꯐꯦꯁ ꯀꯥꯞꯍꯠꯂꯛꯄꯅꯦꯕ
ꯎꯝ
ꯑꯗꯨꯗꯣ ꯑꯩꯅ ꯌꯥꯔ ꯌꯥꯔꯗꯤ ꯅꯪ ꯌꯥ ꯌꯥꯔꯦ ꯌꯥꯔꯦꯅ ꯍꯥꯏꯔꯗꯤ ꯅꯠꯇꯦ ꯄꯩꯁꯥꯗꯣ ꯀꯩꯅꯣ ꯇꯧꯋꯦ ꯍꯥꯏꯔꯗꯤ ꯑꯩꯅ ꯍꯥꯞꯄꯛꯇꯣꯏꯕ
ꯎꯝ
ꯌꯥꯔꯣꯢ ꯁꯣꯖꯤꯟꯅꯅꯤꯡꯉꯥꯏ ꯂꯩꯔꯦꯅ ꯍꯥꯢꯔꯗꯤ
ꯎꯝ
ꯇꯨꯅꯤꯀꯣ ꯑꯗꯨꯒꯤꯅꯦꯕ ꯑꯩꯗꯣ ꯂꯨꯄꯥ ꯂꯤꯁꯤꯡ ꯑꯍꯨꯝ ꯅꯍꯥꯟꯗꯣ ꯁꯨꯗ꯭ꯔꯦꯕ ꯂꯤꯁꯤꯡ ꯑꯅꯤꯒ ꯆꯅꯤꯇꯪꯗ ꯑꯣꯏꯔꯕ ꯉꯁꯥꯏꯗꯣ ꯑꯩ ꯕꯔꯥ ꯀꯩꯀꯩ ꯆꯧꯉꯥ ꯆꯠꯈ꯭ꯔꯦꯕ ꯈꯪꯕ꯭ꯔꯥ ꯕꯔꯥ ꯇꯧꯕꯗ ꯑꯆꯥꯄꯣꯠ ꯆꯥꯕ ꯑꯗꯒꯤ ꯑꯗꯨꯃꯥꯏꯅ ꯇꯧꯕꯗ ꯆꯠꯈ꯭ꯔꯕ ꯄꯩꯁꯥꯗꯨꯣ ꯁꯨꯗ ꯑꯗꯣ ꯌꯥꯔꯦ ꯍꯥꯏꯔꯝꯃꯤꯅ ꯑꯩ ꯃꯊꯥ ꯁꯥꯔꯔꯣꯏꯒꯦꯀꯣ
ꯌꯥ ꯑ ꯌꯥꯔꯦ ꯌꯥꯔꯦꯗꯤ ꯀꯩꯅꯣ ꯌꯥꯔꯤꯕꯣ ꯌꯥꯔꯦꯗꯤ ꯌꯥꯔꯦ ꯅꯪ ꯃꯔꯨꯞ ꯄꯩꯁꯥꯗꯨꯔꯣ